ꯍꯥꯜꯂꯣ ꯚꯥꯏ ꯅꯪ ꯆꯥꯛ ꯊꯣꯡ ꯂꯣꯏꯔꯕꯣ ꯚꯥꯏ
ꯂꯣꯢꯔꯦ
ꯚꯥꯢ ꯅꯪꯁꯤꯗꯤ ꯕꯦꯔꯥ ꯀꯥꯢ ꯚꯥꯢ
ꯃꯥꯏꯔꯦꯟꯗꯨ ꯑꯩ ꯊꯣꯡꯒꯦꯀꯣ
ꯍꯩꯒꯗ꯭ꯔꯣ ꯀꯔꯤ ꯆꯥꯕ ꯌꯥꯗ꯭ꯔꯗꯤꯅꯦ ꯀꯥꯢꯔꯦ ꯈꯪꯉꯨ ꯌꯥꯅꯤ
ꯑꯩ ꯇꯧꯒ
ꯆꯥꯕ ꯍꯦꯛ ꯌꯥꯗꯕꯗ ꯀꯝꯗꯧꯒꯦ ꯌꯣ ꯇꯥꯎ ꯇꯥꯎꯑꯣ ꯁꯥꯕꯗ ꯐꯣꯟ ꯇꯧ ꯇꯔꯨ ꯃꯥꯏ ꯌꯦꯟ ꯊꯣꯡꯗꯨꯗꯤ ꯀꯃꯥꯏꯅ ꯊꯣꯡꯉꯣ ꯍꯥꯏꯅ ꯕꯦꯕꯤ ꯍꯥꯏꯖ
ꯑꯩ ꯊꯣꯡꯒꯦꯕ ꯍꯪꯉꯣꯏ ꯍꯥꯏꯌꯣ
ꯑꯩꯅ ꯍꯪꯉꯣꯏꯁꯦ ꯍꯪꯉꯣꯏ
ꯍꯪꯉꯣ ꯐꯣꯟ ꯇꯧꯔꯒꯥ ꯕꯦꯕꯤ ꯀꯣꯟ ꯇꯧ
ꯇꯧꯗꯣꯏ ꯅꯪꯗꯤ ꯍꯟꯖꯥꯡ ꯊꯣꯡꯕꯩꯗꯣ ꯍꯪꯉꯨ ꯍꯥꯏꯕ ꯍꯪꯑꯣꯏ
ꯑꯩ ꯊꯣꯡꯅꯤ ꯑꯁꯤ ꯑꯩ ꯊꯣꯡꯅꯤ
ꯑꯩꯌ ꯎꯇꯤ ꯊꯝꯍꯕ ꯊꯝꯗ ꯌꯥꯗꯦ ꯌꯦꯟ ꯊꯝꯕ ꯊꯗ ꯌꯥꯗꯦ
ꯀꯔꯤ
ꯚꯤꯁ꯭ꯋꯥꯁ ꯈꯥꯇꯠ
ꯆꯦꯠ ꯐꯖꯅ ꯑꯣꯏꯁꯦꯜꯂꯔꯦꯅꯨꯡꯗ ꯅꯪ ꯀꯞꯄꯤꯔꯕ ꯀꯞꯇꯦ ꯆꯠꯂꯣꯍꯦ ꯅꯨꯄꯤ ꯃꯆꯥ ꯀꯗꯒꯤ ꯀꯃꯥꯏꯅ ꯇꯧꯒꯅꯤ ꯑꯗ ꯅꯨꯄꯤ ꯃꯆꯥꯈꯛꯀꯤꯕꯨ ꯀꯞꯅꯕ꯭ꯔꯣ
ꯑꯗꯨ ꯀꯞꯄꯗꯣ ꯀꯩꯁꯨ ꯑꯀꯥꯏꯕ ꯂꯩꯇꯦ ꯀꯩꯅꯣ
ꯄꯥꯡꯗꯕꯗꯨꯕꯨꯒꯤ ꯋꯥ ꯅꯤꯗ ꯀꯞꯄꯗꯕꯨꯗꯤ ꯀꯥꯏꯗꯦ
ꯇꯦꯟꯁꯟ ꯂꯩꯔꯦ
ꯊꯥꯔꯠ ꯁꯦꯃꯤꯁꯇꯔꯅꯦ ꯄꯤꯒꯔꯤꯌꯦ
ꯑꯗꯨꯗ ꯐꯨꯝꯗ꯭ꯔꯗꯤ ꯌꯔ ꯔꯣꯢꯗꯕ
ꯑ ꯀꯅꯥꯅ ꯐꯝꯕꯅꯣ ꯎꯝ ꯁ꯭ꯇꯦꯠ ꯅꯠꯇꯦ ꯔꯟꯖꯒꯤ ꯃꯅꯤꯡꯗ ꯁ꯭ꯇꯦꯠꯂꯤꯅ ꯀꯥꯟꯅ ꯐꯝꯃꯅꯦꯕ
ꯎꯝ
ꯌꯥꯔꯣꯏꯗꯕ ꯑꯗꯨ
ꯐꯖꯗ꯭ꯔꯣ
ꯀꯩꯗꯗ ꯑꯣꯏꯗꯣꯏ ꯋꯥꯔꯤ ꯕꯦꯔꯤ ꯅꯥꯁ
ꯑꯩ ꯊꯣꯡꯒꯦꯒꯣ ꯆꯥꯛ ꯌꯦꯟꯁꯥꯡ
ꯌꯥꯝ ꯆꯪꯅ ꯃꯥꯗꯤ ꯇꯧꯔꯣꯏꯅꯤ ꯉꯥꯏꯁꯦꯟ ꯇꯧ ꯀꯔꯤ ꯂꯩ ꯈ ꯌꯥꯝ ꯂꯩ ꯃꯩ ꯊꯥꯒ
ꯉꯁꯤ ꯍꯥꯏꯕ ꯅꯨꯃꯤꯠꯁꯤꯗ ꯑꯩ ꯃꯥꯏꯔꯦꯡ ꯊꯣꯡꯕ ꯍꯩꯔꯗꯧꯅꯤ
ꯇꯃꯤ ꯀꯗ ꯝꯇ ꯍꯩꯗꯅ ꯊꯅꯅ ꯍꯩꯕ ꯍꯥꯏꯁꯦ ꯑꯩꯉꯣꯟꯗ ꯀꯥꯟꯅꯩꯅꯤꯅꯦꯍꯦ
ꯑꯗꯨꯅꯦ
ꯀꯔꯤꯅꯣ ꯒꯌꯥꯟ ꯑꯝ ꯇꯥꯗꯦꯕ ꯄꯨꯟꯁꯤꯔꯣ ꯑꯗꯨꯕꯣ ꯑꯩꯒꯤ ꯄꯨꯟꯁꯤ ꯀꯔꯤꯅꯣ ꯏꯁꯩ ꯁꯛꯆꯤꯟꯕ ꯌꯥꯕ꯭ꯔꯥ ꯁꯤꯗ
ꯀꯅꯥ ꯈꯪꯕꯅꯣ ꯁꯥꯛꯆꯤꯜꯂꯣ ꯅꯪ ꯑꯄꯥꯝꯕ
ꯁꯈꯅꯤꯔ ꯀꯔꯥꯝ ꯒꯥꯟ ꯂꯥꯛꯇꯨꯢ ꯖꯠꯅꯣ
ꯇꯔꯥꯃꯥꯊꯣꯏ ꯑꯗꯨꯋꯥꯏꯗ ꯍꯥꯏꯕꯅꯦ
ꯕꯤꯁꯅꯥ ꯁꯨ ꯁꯂꯤꯛꯀꯤ ꯈꯟꯕꯗ ꯋꯥꯖꯔꯝꯃꯤ
ꯀꯩꯒꯤ ꯅꯨꯄꯤ ꯐꯪꯉꯔꯣꯢ ꯍꯥꯏꯅ
ꯎꯝ ꯅꯕꯥꯅꯤ ꯑꯣꯢꯅ ꯀꯣꯏꯒꯦ ꯀꯣꯏꯅꯔꯣ
ꯅꯃꯥꯢꯗꯨꯗ ꯇꯨꯋꯥ ꯑꯩ ꯈꯨꯠ ꯁꯪꯗꯦ
ꯆꯁꯦ ꯑ ꯀꯩꯅꯣ ꯆꯨꯆꯥ ꯆꯨꯆꯥ
ꯁꯤꯅ ꯑꯣꯏꯔꯦ
ꯒ꯭ꯋꯥꯟ ꯃꯦꯟ ꯑꯝ ꯇꯥꯗꯦ ꯀꯩ ꯀꯅꯥ ꯇꯧꯔꯤꯅꯣ ꯑꯃꯣꯏꯕ ꯃꯥꯟꯕꯥ ꯑꯃꯣꯏꯕ ꯈꯪꯕ꯭ꯔꯣ